ꯇꯥꯔꯕꯣ
ꯇꯥꯔꯦ ꯇꯥꯔꯦ
ꯆꯥꯛ ꯆꯗꯔꯤ
ꯆꯥꯛ ꯆꯥꯗ꯭ꯔꯤꯗꯕꯣ ꯉꯔꯥꯡ ꯕꯣꯜ ꯌꯦꯡꯉꯨꯕꯒꯤ ꯇꯨꯝ ꯍꯧꯒꯠꯇ ꯉꯥꯏꯔꯤꯌꯦ
ꯑꯁ ꯉꯔꯥꯡ ꯑꯩꯗꯤ ꯍꯥꯞ ꯃꯇꯨꯡꯗ ꯌꯦꯡꯉꯦ
ꯑꯁ ꯑꯩꯗꯤ ꯉꯔꯥꯡ ꯁꯨꯡꯇꯨꯝ ꯇꯨꯝꯗ꯭ꯔꯦ ꯕꯣꯜ ꯌꯦꯡꯕꯗ
ꯑꯔꯦꯟꯇꯤꯅꯥꯇꯪ ꯌꯦꯡꯕ꯭ꯔꯣꯑꯇꯩꯩꯁꯨ ꯌꯦꯕ꯭ꯔꯣ
ꯑꯇꯩ ꯏꯖꯤꯞꯁꯨ ꯌꯦꯡꯉꯤ
ꯏꯖꯤꯞꯇꯤ ꯀꯅꯥ ꯀꯥꯒꯔꯥꯒꯦ
ꯏꯖꯤꯞ ꯄꯦꯅꯥꯜꯇꯤꯗ ꯀꯒꯔꯦ
ꯏꯖꯤꯞꯅ
ꯎꯝꯖꯤꯅ ꯄꯕꯌꯥꯁꯗ ꯀꯥ ꯈꯔꯦ
ꯑꯁ ꯕꯦꯠꯀ ꯇꯧꯝꯃꯗꯤ ꯄꯣꯔꯔꯝꯅꯤꯗ
ꯉꯔꯥꯡ ꯃꯤ ꯕꯦꯠ ꯇꯧꯒ ꯑꯗꯨꯝ ꯄꯩꯁꯥ ꯊꯣꯡꯅꯩ
ꯎꯝ
ꯆꯥꯝꯔꯤ ꯊꯥꯕꯗ ꯂꯨꯄꯥ ꯂꯤꯁꯤꯡ ꯑꯅꯤ ꯆꯥꯝꯔꯤ ꯑꯗꯨꯃꯥꯏ ꯐꯪꯉ°ꯌ°
ꯑꯣ
ꯑꯗꯨ ꯎ ꯅꯣꯡꯉꯥꯂꯛꯄꯗ ꯅꯣꯡꯉꯥꯜꯂꯝꯗꯥꯏꯗꯨꯗ ꯑꯃꯨꯛ ꯄꯨꯜꯂꯒꯦ ꯇꯧꯕꯒ ꯃꯔꯤ ꯇꯥꯥꯁꯜꯂꯛꯑꯦ ꯑꯗꯨꯝ ꯣꯟ ꯑꯃꯨꯛ ꯌꯦꯡꯉꯦ ꯑꯗꯨꯝ ꯌꯦꯡꯉꯦ ꯑꯔꯖꯦꯟꯇꯤꯅꯥꯒꯤ ꯑꯁ ꯒꯣꯜ ꯑꯃ ꯆꯠꯂꯒ ꯇꯣꯡꯒꯦ ꯈꯜꯂꯝꯃꯕꯅꯤꯅ ꯑꯗꯨꯒ ꯃꯤ ꯅꯨꯡ ꯁꯟꯖꯜꯂꯛꯄꯗꯩꯗꯤ ꯑꯁ ꯏ ꯀꯩꯩꯅꯅꯤ ꯅ
ꯕꯦꯠꯠꯇꯤ ꯇꯧꯍꯧꯗ꯭ꯔꯕ
ꯕꯠ ꯇꯧꯗꯦꯗꯤ ꯇꯧꯗꯦ ꯇ ꯇ ꯅꯅ
ꯀꯩꯅꯣꯁꯨ ꯐꯖꯩꯍꯦ ꯀꯦꯕꯣ ꯋꯥꯔꯗꯦꯁꯤꯁꯨ
ꯑꯣꯖꯒꯥꯏ ꯀꯀꯤꯄꯔꯕ ꯁꯦꯠꯧ ꯐꯣꯔꯛꯏꯡ
ꯑꯥ
ꯃꯥꯦ ꯑꯔꯦ ꯃꯤ ꯑꯣ ꯑꯝꯔꯤꯟ ꯍꯦ
ꯍꯥꯏꯗꯤ ꯄꯦꯅꯥꯜꯇꯤ ꯇꯥꯔꯦ ꯂꯩꯌꯅꯤꯕꯣ
ꯃꯥ ꯣꯗꯤ ꯄ꯭ꯂꯦꯔ ꯑꯣꯏ ꯃꯅꯦ ꯍꯣꯏ ꯑꯩꯈꯣꯏ ꯕꯣꯂꯤ ꯁꯥꯟꯅꯕꯃꯤꯅꯦ ꯃꯥꯁꯦ ꯕꯣꯂꯤꯗ ꯕꯤꯁ ꯕꯣ ꯗ ꯂꯩꯕ ꯁꯃꯨꯗ꯭ꯔ ꯑꯩꯈꯣꯏꯒ ꯀꯩꯅꯣ ꯁꯥꯟꯅꯕ ꯊꯣꯡꯕ꯭ꯔꯣ ꯈꯣꯡꯕꯥ ꯁꯥꯟꯅꯕꯕꯤ
ꯃꯤ ꯑꯍꯨꯝ ꯃꯔꯤꯗ ꯁꯥꯟꯅꯕꯗ꯭ꯔꯣ
ꯍꯣ ꯍꯣꯏ
ꯑ
ꯑꯗꯨ ꯑꯩꯈꯣꯏ ꯕꯣꯂꯤꯒ ꯒꯣꯜ ꯀꯤꯄꯔꯒ ꯀꯌꯥ ꯆꯥꯟꯅꯩꯌꯦꯕ
ꯑꯣ ꯈꯨꯠꯀꯤ ꯉꯥꯛꯇꯅꯤꯅ
ꯍꯣꯏ ꯉꯥꯛꯄ ꯈꯣꯠꯄꯗꯣ ꯑꯗꯩꯗꯤ ꯏꯁꯋꯥꯏꯗ ꯁꯦ ꯍꯥꯏꯇꯥꯔꯦ ꯎꯗ ꯑꯗꯨꯒ ꯑꯗꯨꯣ ꯃꯥꯁ ꯑ ꯃꯥꯁ ꯁꯦ ꯇ ꯍꯧꯒꯦ
ꯉꯁꯥꯏ ꯗꯤꯔꯣ ꯆꯠꯂꯒ ꯄꯦꯅꯥꯜꯇꯤꯒ ꯇꯥꯒꯗ꯭ꯔꯅ ꯈꯟꯕꯅꯤ
ꯑꯩ ꯒꯣꯜꯗ ꯆꯠꯂꯛꯀꯅꯤ ꯈꯪꯉꯦꯗ ꯑꯦꯇꯦꯛꯁꯤꯦ ꯑꯗꯨꯝ ꯀꯩꯅꯣꯅꯀꯣ ꯍꯦ
ꯎꯝ
ꯃꯣꯏꯅ ꯀꯣꯟ ꯇꯔ ꯂꯥꯛꯆꯕꯅꯤꯅ
ꯃꯥꯅꯦ
ꯑꯣ ꯑꯗꯨꯝ ꯍꯦꯜ ꯂꯩ
ꯑꯁ ꯑꯀꯣꯟꯕꯒꯤ ꯀꯦꯕꯣꯋꯥꯔꯤꯒꯤ ꯃꯁꯟꯗꯨꯗꯤ ꯂꯥꯅ ꯀꯥꯎꯕ ꯁꯟꯗꯨꯗꯤ ꯐꯖꯩ
ꯑꯗꯨꯗꯤ ꯍꯥ ꯃꯊꯗꯁꯦ
ꯎꯝ
ꯃꯣꯏꯁꯨ ꯁꯥꯟꯅꯩꯅꯦ ꯐꯖꯅꯅ
ꯑꯗꯨꯅ ꯑꯣꯏꯕꯁꯨ ꯌꯥꯠꯅꯤ ꯏꯁ꯭ꯄꯦꯟꯒ ꯗ꯭ꯔꯣ ꯆꯀ꯭ꯔꯤꯗꯣ
ꯃꯥꯅꯤ ꯃꯥꯅꯤ
ꯎꯝ
ꯄꯁꯤꯗꯤꯔ ꯃ ꯆꯂꯅꯃꯦ ꯎꯝ
ꯁꯤꯗꯤ ꯀꯩꯀꯩ ꯂꯝꯂꯝ ꯂꯩꯒꯦꯕ
ꯉꯁꯤ ꯔꯥꯎꯟ ꯑꯣꯐ ꯁꯤꯛꯁꯇꯤꯟ ꯍꯧꯔꯕꯅꯦ ꯉꯁꯤ ꯃꯣꯔꯣꯀꯣꯒ ꯀꯩꯅꯣꯒ ꯂꯩꯔꯝꯒꯅꯤ ꯀꯅꯥꯗꯑꯒ ꯃꯅ ꯀꯡ ꯀꯥꯅꯤꯗ
ꯀꯅꯥꯗꯥꯁꯨ ꯐꯖꯕꯅꯦ
ꯆꯦ ꯂꯩꯗ ꯌꯥ
ꯀꯅꯥꯇꯂꯨ ꯀꯩꯅꯣꯗ ꯔꯦꯃꯦꯗꯤꯗ ꯁꯥꯟꯅꯕ ꯑꯃ ꯌꯥꯎꯕꯅꯦꯕ
ꯎꯝ
ꯅꯝꯕꯔ ꯀꯌꯥꯅꯣ ꯃꯤ ꯃꯤ ꯃꯣꯛ ꯎꯧꯕ ꯑꯃ ꯃꯥꯏ ꯄꯥꯛꯄ ꯑꯃ ꯅꯝꯕꯔ ꯅꯥꯏꯜꯂ ꯀꯩꯅꯣ
ꯎꯝ ꯃꯣꯏ ꯐꯖꯅ ꯁꯥꯟꯅꯩ
ꯁꯥꯟꯕꯨꯅꯦ
ꯍꯟꯗꯛꯀꯤꯗꯤ ꯕꯣꯜꯁꯦ ꯍꯥꯏ ꯉꯝꯗꯕꯤꯅꯦꯍꯦ
ꯑꯗꯨꯅꯤꯅꯦ
ꯊꯥꯖ ꯊꯥꯖꯕ ꯇꯤꯅ ꯆꯠꯖꯅ ꯂꯩꯈꯠꯂꯛꯅꯤꯅ ꯇꯧꯔꯤꯅꯦꯦ
ꯉꯔꯥꯡꯒꯤ ꯏꯖꯤꯞꯀ ꯑꯜꯖꯦꯔꯤꯌꯥꯒꯗꯣ ꯑꯜꯖꯦꯔꯤꯌꯥꯗ ꯊꯥꯒꯦ ꯇꯧꯔꯕꯝꯕꯅꯤ ꯑꯁ ꯌꯥꯔꯣ
ꯑꯦꯄ꯭ꯔꯤꯜꯗꯗ ꯊꯥꯕ ꯌꯥꯔꯣꯏ ꯏꯖꯤꯜꯅ ꯏꯖꯤꯜꯒꯤ ꯃꯤꯁꯤꯗꯞꯄ ꯌꯥꯎꯋ ꯃꯌꯥꯝꯗꯨꯗꯤ
ꯎꯝ ꯁꯂꯥ ꯍꯣꯏ ꯌꯥꯎꯔꯃꯤꯅ ꯎꯝ
ꯖꯤꯕꯠꯄꯨꯔꯒꯤ ꯑꯐꯥꯎꯕ ꯄ꯭ꯂꯦꯌꯔꯅꯤ ꯃꯣꯍꯃꯠ ꯁꯂꯥ
ꯍꯌꯦꯡ ꯍꯌꯦꯡ ꯅꯠꯇꯦ ꯁꯟꯗꯦꯒꯤ ꯑꯍꯤꯡꯗꯣ ꯅꯠꯇ꯭ꯔꯣ ꯕꯖꯤꯅ
ꯎꯝ ꯕ꯭ꯔꯖꯒ ꯅꯣꯔꯋꯦꯒꯤꯁꯨ ꯅꯨꯡꯉꯥꯏꯅꯤ
ꯑꯗꯨ ꯕ꯭ꯔꯥꯖꯤꯜꯗ ꯊꯥꯒꯗꯨꯝꯅꯤ
ꯎꯝ ꯑꯗꯨ ꯃꯣꯏꯁꯨ ꯅꯣꯔꯋ‌ꯦ ꯑꯗꯨꯝ ꯁꯥꯟꯅꯕꯅꯦ ꯍꯂꯥꯜꯍ‌ꯣꯏꯁꯨꯀꯣ
ꯑ
ꯈꯔ ꯑꯗꯨꯝ ꯇꯧꯔꯛꯀꯅꯦꯕ ꯕꯣꯜꯁꯦ ꯃꯣꯏꯁꯦ ꯀꯩ ꯍꯥꯏꯗꯣꯏꯅꯣ ꯃꯁꯥ ꯃꯎ ꯃꯤ ꯂ‌ꯣꯏꯟ ꯋꯥꯡ ꯁꯥꯎꯋꯦꯕ
ꯆꯥꯎꯕꯅꯤ
ꯃꯣꯏ ꯅꯍꯥꯟ ꯕ꯭ꯔꯥꯖꯤꯜꯅ ꯖꯄꯥꯟꯗ ꯇꯧꯏꯅ ꯇꯧ ꯌꯥꯔꯣꯏꯅ
ꯑꯥ
ꯁꯤꯗꯤ ꯌꯥꯔꯣꯏ ꯐꯖꯔꯛꯀꯅꯤ
ꯎꯝ ꯌꯦꯡ ꯇꯥꯃꯤꯅ‌ꯦ
ꯑꯗꯩ ꯄꯣꯔꯇꯨꯒꯥꯜ ꯁꯦꯡꯒꯤꯁꯨ ꯅꯨꯡꯉꯥꯏꯗ‌ꯣꯏꯅ‌ꯦ
ꯑꯗꯨꯣꯟ ꯗ‌ꯦꯠ ꯀꯌꯥꯗ ꯂ‌ꯩꯒ‌ꯦ
ꯃꯣꯏꯗꯤ ꯈꯤꯇꯪ ꯂꯞꯄꯂꯗꯦ ꯁꯤꯛꯁ ꯀꯩꯅꯣ ꯇꯥꯔꯝꯒꯗꯧ ꯃꯥꯜꯂ‌ꯦ
ꯔꯥꯎꯟ ꯑꯣꯐ ꯁꯤꯛꯁꯇꯤꯟ ꯍꯧꯗ꯭ꯔꯤ ꯍꯣꯔꯦꯟꯗꯤ ꯍꯧꯗꯣꯏ
ꯍ‌ꯣꯔ‌ꯦꯟꯗꯩ ꯍꯧꯔꯅꯤ
ꯃꯣꯔ‌ꯣꯀꯣ ꯁꯨ ꯁꯨꯝ ꯌꯥꯥꯏ ꯂ‌ꯦꯞꯄ ꯑꯗ‌ꯣ ꯗꯨꯗ ꯕ‌ꯣꯜ
ꯗ‌ꯣꯏꯗꯤ ꯑꯖꯦꯟꯇꯅꯥꯅ ꯀꯩꯅꯣꯒ ꯇꯥꯔ‌ꯦ ꯏꯖꯤꯞꯀ ꯇꯔꯦ ꯎꯝ ꯑꯗꯩꯗꯤ ꯐ꯭ꯔꯥꯟꯁꯅ ꯀꯩꯅꯣ ꯇꯥꯔꯅꯤ ꯄꯦꯔꯒꯨꯋ‌ꯦ ꯒ ꯇꯥꯔꯅꯤ
ꯑꯥ
ꯑ ꯀꯩ ꯀꯩꯅꯣ ꯇꯥꯒꯗꯗꯤ ꯑꯗꯩꯗꯤ ꯀꯩꯅꯣꯒꯤ ꯁꯥꯟꯅꯕꯗꯕꯨ ꯌꯨ ꯑꯦꯁ ꯑꯦꯁꯨ ꯕꯣꯜ ꯐꯖꯈꯤꯕꯅꯦꯕ
ꯐꯖꯈꯤꯕꯅꯦ ꯍꯦꯔꯤꯀꯦꯟꯠ ꯍꯣꯏꯔꯣ
ꯍꯥꯥ
ꯍꯦꯔꯤ ꯀꯦꯠ ꯑꯃ ꯌꯥꯎꯕꯗꯣ
ꯍ‌ꯦꯔꯤ ꯀ‌ꯦꯟꯗꯤ ꯏꯡꯂ‌ꯦꯟꯅꯤ
ꯏꯪꯂꯦꯟꯂꯣ
ꯎꯝ ꯃꯣꯏ ꯐꯖꯩ
ꯑꯣ
ꯑꯗꯨꯏ ꯇꯥꯔꯗꯤ ꯀꯅꯥꯗꯥꯒ ꯃꯣꯔꯣꯛꯀ‌ꯣꯒ ꯑꯝ ꯂꯩꯔꯦꯀꯣ
ꯑꯥ
ꯄꯦꯔꯥꯒꯨꯋ‌ꯦꯒ ꯐ꯭ꯔꯥꯟꯁꯀ ꯑꯃ ꯂꯥꯛꯑꯅꯤ ꯕ꯭ꯔꯥꯖꯤꯜꯒ ꯅꯣꯔꯋꯦꯒ ꯑꯃ ꯂꯥꯛꯑꯅꯤ ꯃꯦꯛꯁꯤꯀꯣ ꯏꯪꯂꯦꯟ ꯑꯃ ꯂꯥꯛꯑꯅꯤ ꯃꯦꯛꯁꯤꯀꯣꯁꯨ ꯐꯖꯩ ꯑꯗꯨꯝ ꯑꯗꯨ ꯏꯪꯂꯦꯟꯅ ꯀꯥꯗꯧ ꯃꯥꯜꯂꯦ
ꯑꯣ
ꯑꯗꯨꯒ ꯄꯣꯔꯇꯨꯒꯜꯒꯤ ꯁ꯭ꯄꯦꯟꯒ ꯑꯃ ꯌꯨ ꯑꯦꯁ ꯑꯦ ꯌꯨꯒ꯭ꯔꯤꯜꯁꯤ ꯌꯥꯝ ꯎꯝ ꯑꯗꯨ ꯑꯔꯖꯦꯟꯇꯤꯅꯥꯒ ꯏꯖꯤꯞꯀꯤꯁꯨ ꯑꯔꯣꯏꯕ ꯇꯥꯔꯦꯅ ꯇꯥꯡ ꯇꯔꯦꯠ
ꯒꯅꯥꯁꯨ ꯆꯪꯉꯤꯕꯣ
ꯒꯅꯥ ꯂꯩꯍꯧꯔꯦ
ꯀꯂꯝꯕꯤꯌꯥꯒ ꯁꯥꯟꯅꯕꯗ
ꯀꯂꯝꯕꯤꯌꯥꯅ ꯋꯥꯟ ꯖꯦꯔꯣ ꯀꯥꯈꯔꯦ ꯀꯂꯝꯕꯤꯌꯥꯒ ꯁ꯭ꯋꯤꯖꯔꯂꯦꯟꯒ ꯂꯩ
ꯁ꯭ꯋꯤꯖꯔꯂꯦꯡꯒꯥ
ꯁꯋꯤꯖꯔꯂꯦꯟꯖꯨ ꯗꯨꯝ ꯁꯥꯟꯅꯕꯅꯦ ꯁ꯭ꯋꯤꯖꯔꯂꯦꯟꯒꯤ ꯃꯍ‌ꯣꯏ ꯅ‌ꯣꯏ ꯀꯩꯅꯣ ꯈꯪꯍꯧꯕ꯭ꯔꯣ ꯁꯀꯦꯔꯤꯅ ꯑꯃ ꯁꯥꯟꯅꯕꯗ ꯈꯪꯍꯧꯕ꯭ꯔꯣ
ꯏꯪꯪꯂꯦꯟꯒꯤ
ꯀꯩꯅꯣꯒꯤ ꯁ꯭ꯋꯤꯖꯔꯂꯦꯟꯒꯤ
ꯀꯩ ꯀ꯭ꯂꯨꯕꯇ ꯍꯥꯎꯔꯝꯕ
ꯃꯥꯏ ꯀꯩ ꯀ꯭ꯂꯨꯕ ꯁꯥꯟꯅꯕꯅꯣ ꯈꯪꯗꯦ ꯃꯤ ꯃꯆꯥꯅꯤ ꯃꯥꯁꯦ ꯈꯪꯗꯦ ꯑꯔꯁ‌ꯦꯅꯦꯜꯔ ꯀꯩꯅꯣꯝ ꯁꯥꯟꯅꯔꯝꯗꯧ ꯃꯥꯜꯂ‌ꯦ ꯃꯤ ꯃꯆꯥꯅꯦꯕ ꯃꯦꯁꯤ ꯍꯣꯏ ꯕꯣꯗꯤ ꯇꯥꯏꯞꯁꯤꯅꯦꯕꯣ ꯑꯗꯨ ꯃꯦꯁꯤꯗꯩ ꯃꯥ ꯈꯔ ꯄꯤꯛꯄꯧ ꯃꯥꯜꯂꯤꯕꯣ ꯃꯁꯥ ꯐꯨꯠꯂꯅꯔꯒ ꯕꯣꯟ ꯈꯨꯄꯥꯏꯗꯤ
ꯑꯣ
ꯍꯟꯗꯛ ꯕꯣꯜ ꯍꯧꯖꯤꯛ ꯅꯋꯥꯏ ꯃꯇꯥꯡ ꯌꯧꯔꯕꯅꯤꯅꯦ
ꯅꯨꯡꯉꯥꯏꯕ ꯊꯥꯛ ꯌꯥ ꯃꯤ ꯌꯨꯝꯗ ꯂꯩꯅꯔꯗꯤ ꯅꯣꯏꯗꯤ ꯒ꯭ꯔꯀ꯭ꯔꯨꯞ ꯌꯦꯡꯉꯗ
ꯉꯔꯥꯡꯗꯤ ꯌꯦꯡꯗ꯭ꯔꯦ ꯑꯩ ꯐꯃꯨꯡꯗ ꯌꯦꯡꯉꯦ ꯍꯥꯏꯗꯤ ꯏꯁꯥ ꯐꯝꯃ ꯌꯦꯡꯉꯣ ꯇꯨꯝꯅꯤ ꯇꯨꯝꯅꯤꯡꯕ
ꯑꯣ
ꯇꯨꯝ ꯇꯨꯝꯅ ꯑꯗꯨꯝ ꯌꯦꯡꯉꯦꯗ ꯃꯤꯀ ꯑꯃꯨꯛ ꯊꯣꯛꯑ ꯑꯃꯨꯛ ꯌꯦ ꯃꯤꯀꯞꯨꯛꯣꯛ ꯑꯃꯨꯛ ꯌꯦꯟ
ꯒꯣ ꯆꯟꯕꯒꯤ ꯂꯥꯎꯅꯔꯛꯄꯗ ꯑꯃꯨꯛ ꯍꯧꯈꯦ
ꯎꯝ ꯒꯣꯜ ꯆꯝꯕ ꯂꯥꯎ ꯂꯥꯎ ꯍꯧꯒꯠꯂꯛꯏ ꯐꯠ ꯐꯠ ꯂꯥꯎꯅ ꯑꯁ ꯉꯁꯥꯏ ꯑꯔꯖꯦꯟꯇꯤꯅꯥ ꯀꯥꯏꯗꯤꯕꯣ ꯏꯁꯥꯁꯦ ꯇꯜꯂꯛꯇꯅ ꯌꯦꯡꯕꯗ ꯑꯁ ꯁꯤꯗꯤ ꯃꯨꯊꯠꯂ ꯌꯦꯡꯒꯦꯅ ꯑꯃꯨꯛꯊꯠꯂꯒ ꯉꯥꯏꯍꯨ ꯇꯣꯝ ꯌꯦꯡꯨꯣ ꯑꯗꯨꯒ ꯍꯣꯂꯛ ꯌꯦꯡ ꯃꯤꯅ ꯑꯃꯨꯛꯕꯣꯟ ꯆꯠꯍꯦꯟꯕ ꯍꯥꯏꯇꯥꯔꯦ ꯑꯗꯨꯒ ꯑꯃꯛ
ꯃꯥꯥꯅꯦ ꯁꯃꯟꯈ꯭ꯔꯦ ꯃꯤꯅꯤꯠ ꯀꯨꯟꯊ꯭ꯔꯥ ꯃꯨꯛ ꯍꯥꯞꯆꯜꯂꯦ
ꯑꯗꯨꯅꯦ ꯕꯣꯟ ꯈ꯭ꯋꯥꯏ ꯅꯨꯡꯉꯥꯏꯕꯗꯤ ꯅꯍꯥꯟ ꯀꯩꯅꯣ ꯑꯗꯨꯅꯨꯡ ꯅꯨꯡꯉꯥꯏ ꯅꯦꯗꯔꯂꯦꯟꯒ ꯀꯩꯅꯣ ꯁꯥꯟꯅꯕꯗꯣ ꯀꯔꯤ ꯀꯔꯤ
ꯃꯣꯔꯀꯣ
ꯃꯔꯣꯛꯀꯣꯒ ꯑꯗꯨꯅꯤ ꯅꯨꯡꯉꯥꯏ
ꯎꯝ
ꯄꯦꯅꯥꯜꯇꯤꯗꯨꯕꯨ ꯗ꯭ꯔꯣ ꯆꯈꯛꯇ ꯕꯦꯔꯥꯀꯥꯗ꯭ꯔꯣ
ꯃꯥꯅꯦ ꯑꯥ ꯍꯥꯛꯀꯤ ꯃꯤꯒꯔꯄ ꯑꯃ ꯂꯥꯛꯑꯒ ꯄꯣꯠꯁ ꯀꯥꯎꯁꯜꯂꯝꯈꯤꯗꯧꯗ꯭ꯔꯣ
ꯑꯣꯏ ꯑꯗꯨꯏꯗꯤ ꯄꯣꯠꯇ ꯀꯥꯎꯅꯩꯌꯦ
ꯑꯥ ꯍꯥꯞꯇ ꯈꯩꯗꯦ
ꯑꯗꯨ ꯃꯣꯏ ꯃꯣꯔꯣꯛ ꯍꯈꯤꯕꯒꯤ ꯃꯣꯏꯒꯤ ꯀꯩꯅꯣꯗ ꯌꯥꯕ ꯍꯥꯏꯇꯥꯔꯦ ꯃꯣꯏ ꯃꯑꯣꯡꯗ ꯄꯦꯅꯥꯜꯇꯤ ꯐꯕꯩ ꯃꯑꯣꯡ ꯐꯖꯗꯔꯣ
ꯐꯖꯩꯌꯦ
ꯃꯤ ꯀꯧꯊꯣꯛꯄ ꯊꯕꯛꯁꯤꯡꯁꯤ ꯍꯣꯏ ꯆꯣꯡꯉꯨꯁꯨ ꯅꯠꯇꯕ ꯆꯦꯜꯂꯒ ꯑꯗꯨꯝ
ꯑꯕꯨꯗꯤ ꯁꯨꯝ ꯀꯥꯎꯅꯅꯕꯅꯦ ꯅꯤꯌꯣꯝ ꯈꯪꯉꯦ ꯍꯥꯏꯕꯅꯦ
ꯑꯗꯨꯕꯨꯗꯤ ꯈꯪꯉ
ꯎꯝ
ꯑꯩꯁꯨ ꯉꯁꯤꯒꯤꯗꯣ ꯑꯔꯖꯦꯟꯇꯤꯅꯥꯒ ꯀꯩꯅꯣꯒꯗꯣ ꯀꯦꯕꯔꯗꯤꯒꯗꯣ ꯄꯦꯅꯥꯜꯇꯤ ꯀꯥꯎꯅꯔ ꯂꯩꯕꯅꯤ
ꯑꯩꯖꯨꯅꯦ ꯑꯗꯒꯤ ꯄꯦꯅꯥꯜꯇꯤꯁꯦ ꯈ꯭ꯋꯥꯏ ꯑꯍꯥꯟꯕꯗ ꯀꯥꯍꯧꯔꯒ ꯑꯃꯨꯛ ꯐꯩꯌꯦꯕꯀꯣ
ꯃꯟꯅꯦ
ꯀꯥꯍꯧꯗ꯭ꯔꯗꯤ ꯑꯃꯨꯛ ꯆꯥꯃꯝꯅꯕꯅꯦꯕ ꯁꯣꯝꯗ ꯆꯣꯡꯖꯜꯂꯛꯀꯥꯗ꯭ꯔ ꯁꯣꯝꯗ ꯆꯣꯡꯖꯜꯂꯛꯀꯥꯗ꯭ꯔ ꯍꯥꯅ ꯄꯪꯆꯣꯡꯗ ꯆꯣꯡ ꯔꯣ ꯑꯥ ꯀꯤꯄꯔꯁꯨ ꯉꯥꯎꯕꯅꯦꯕ
ꯉꯥꯎꯕꯅꯦ ꯑꯗꯣ ꯑꯩ ꯀꯩꯅꯣ ꯄꯦꯅꯥꯜꯇꯤ ꯀꯥꯎꯅꯔꯤ ꯑꯔꯖꯦꯟꯇꯤꯅ ꯑꯗꯨꯝ ꯊꯥꯖꯩ
ꯊꯥꯖꯩ ꯃꯃꯥꯡꯗ ꯐ꯭ꯔꯥꯟ ꯐ꯭ꯔꯥꯟꯁꯀꯥ ꯇꯧꯒꯤꯕꯗꯣ
ꯎꯝ ꯃꯔꯇꯤꯅꯦꯁꯇꯣ ꯄꯦꯅꯥꯜꯇꯤꯗꯤ ꯐꯥꯏꯌꯦꯅꯦ ꯑꯇꯩꯗꯤ ꯐꯥꯗꯔꯤꯗꯣ ꯄꯦꯅꯥꯜꯇꯤꯒꯤ ꯃꯤꯅꯤ ꯃꯥꯖꯨ
ꯇꯧꯋꯦ ꯃꯥꯁꯨ ꯄꯦꯅꯥꯜꯇꯤ
ꯑꯁ ꯉꯔꯥꯡ ꯂꯣꯏꯔꯝꯗꯥꯏꯗꯨꯗ ꯃꯦꯁꯤꯒꯤ ꯀꯣꯟꯅꯔ ꯀꯤꯛꯇꯣ ꯐꯖꯩ ꯑꯦꯠ ꯇꯧꯕꯗ ꯆꯜꯍꯟꯈꯤꯕ ꯍꯥꯏꯇꯥꯔꯦꯟ ꯑꯗꯨ ꯆꯜꯂꯝꯗꯗꯤ ꯕꯦꯔꯥ ꯀꯗꯣꯏꯅꯦ ꯀꯤꯄꯔꯁꯨ ꯁꯦꯐ ꯐꯅꯥꯝ ꯇꯧꯔꯛꯏꯗꯥꯅ ꯃꯣꯏꯒꯤ ꯀꯤꯄꯔꯗꯨ ꯐꯖꯩ
ꯎꯝ
ꯃꯦꯁꯤꯒꯤꯒ ꯀꯩꯅꯣ ꯇꯧꯕꯅꯦ ꯃꯦꯁꯤꯅꯒ ꯇꯧꯔꯒ ꯍꯥꯏꯕ ꯍꯥꯏꯇꯥꯔꯦ ꯃꯥꯒꯤꯒ ꯐꯦꯟꯅꯤ ꯈꯣꯠꯅꯤ ꯑꯗꯩ ꯃꯥꯒꯤ ꯐꯨꯔꯤꯠꯇꯣ ꯑꯦꯛꯁꯆꯦꯟꯖ ꯇꯧꯁꯤ ꯍꯥꯏꯕ ꯃꯦꯁꯤꯅ ꯍꯣꯔꯦꯟ ꯑꯥꯗ ꯃꯣꯏꯒꯤ ꯆꯪꯐꯝ ꯇꯥꯅꯦꯜꯗꯣ
ꯃꯥ
ꯑꯗꯣ ꯑꯣꯟꯅꯖꯦꯒꯗꯣ ꯑꯣꯟꯅꯒꯤꯕꯅꯤ
ꯀꯅꯥꯒꯥ?
ꯎꯝ ꯃꯣꯏ ꯐꯣꯇꯣ ꯁꯦꯁꯟ ꯌꯥꯝ ꯇꯧꯒꯤꯕꯅꯦ
ꯚꯣꯖꯤꯟ ꯍꯥꯒ꯭ꯔꯣ
ꯎꯝ ꯕꯨꯖꯟ ꯍꯥꯒ ꯑꯗꯩ ꯃꯣꯏ ꯇꯤꯝꯁꯤꯡꯗꯨꯁꯨ ꯃꯦꯁꯤꯒ ꯂꯣꯏ ꯐꯣꯇꯣ ꯀꯥꯞꯈꯤꯕꯅꯦ
ꯑꯣ ꯑꯣ ꯑꯗꯨꯗꯤ ꯌꯦꯡꯍꯧꯗꯦꯅꯦ ꯀꯗꯥꯏꯗ ꯌꯦꯡꯉꯤꯕꯥ?
ꯑꯦ ꯍꯣꯏꯗꯤ ꯂꯥꯏ ꯑꯗꯨ ꯂꯣꯏꯐꯥꯎ ꯌꯦꯡꯏꯝꯅꯤ ꯀꯩꯅꯣ
ꯑꯣ ꯍꯣ
ꯑꯩꯗꯤ ꯑꯗꯨꯝ ꯌꯦꯡꯉꯦ ꯀꯣꯕ꯭ꯔꯦꯁꯇꯣ
ꯀꯣꯕꯔꯦꯖꯇꯨꯅ ꯍꯦꯟ ꯅꯨꯡꯉꯥꯏꯕꯅꯦ
ꯕꯣꯟ ꯌꯦꯡꯕꯕꯨꯗꯤ ꯑꯗꯨꯅꯍꯦꯟ ꯅꯨꯡꯉꯥꯏꯕꯉꯣ ꯑꯔꯣꯏꯕꯩꯗꯨꯅ ꯃꯣꯏ ꯎꯠꯂꯛꯄꯁꯤꯡꯗꯣ
ꯑꯣ ꯕꯣꯖꯤꯟꯍꯥꯒ ꯐꯨꯔꯤꯠ ꯆꯦꯟꯖ ꯇꯧꯈꯤꯕ?
ꯑꯥ
ꯎꯝ ꯃꯣꯏꯒꯤ ꯑꯗꯨ ꯆꯦꯟꯖ ꯇꯧꯍꯧꯋꯥꯗꯤꯀꯣ ꯁꯨꯝ ꯂꯩꯗꯣꯏꯔꯤꯃꯤꯅꯦ
ꯂꯩꯗꯣꯏꯅꯦ ꯃꯥꯗꯤ ꯍꯧꯖꯤꯛ ꯕꯣꯖꯤꯟꯍꯥꯥꯗꯣ ꯀꯩꯅꯣ ꯋꯥꯡꯉꯝꯃꯅꯤ ꯃꯥ ꯍꯧꯖꯤꯛ ꯐꯣꯂꯣꯋꯔ ꯃꯌꯥꯝ ꯌꯥꯝꯃꯝꯃꯅꯤ ꯏꯟꯁꯇꯥꯒꯤ ꯍꯥꯟ ꯐꯤꯞꯇꯤꯟꯂꯥ ꯀꯩꯅꯣ ꯂꯩꯍꯧꯔꯕꯅꯤ ꯉꯁꯤ ꯈꯔ ꯍꯦꯟꯒꯠꯂꯝꯗꯧ ꯃꯟꯂꯦ
ꯃꯊꯪ ꯁꯤꯖꯟꯗꯤ ꯌꯥꯎꯔꯛ ꯑꯔꯣꯏꯗꯥ
ꯎꯝ ꯑꯍꯜ ꯑꯣꯏꯔꯅꯤ ꯃꯊꯪꯗꯤ
ꯆꯍꯤ ꯅꯤꯐꯨꯒ ꯃꯔꯤꯃꯨꯛ ꯁꯨꯖꯤꯜꯂꯛꯑꯅꯤ ꯅꯠꯇ꯭ꯔꯥ?
ꯁꯨꯖꯤꯜꯂꯛꯑꯅꯤ ꯔꯣꯅꯟꯗꯣꯗꯨ ꯒ꯭ꯌꯥꯟ ꯇꯥꯗꯦ ꯃꯦꯁꯤ ꯊꯥꯏ ꯍꯥꯏꯗꯥꯏ ꯌꯥꯕꯥ ꯌꯥꯔꯤ ꯍꯧꯖꯤꯛ ꯂꯩꯕꯤꯅꯥ ꯐꯤꯕꯝꯁꯤ ꯇꯥꯏꯔꯗꯤ
ꯍꯥꯏꯔꯗ ꯃꯦꯁꯤ ꯐꯥ ꯁꯥꯟꯅꯔꯤꯕ ꯃꯑꯣꯡ ꯃꯥꯟꯗꯅ
ꯊꯥꯅꯔꯤꯝꯅꯦ ꯃꯥꯗꯤ ꯕꯣ ꯋꯥ ꯌꯥꯕ ꯃꯥ ꯋꯥꯗꯦꯅꯦ
ꯍꯧꯖꯤꯛ ꯊꯥꯔꯇꯤ ꯑꯦꯠ ꯅꯠꯇ꯭ꯔ ꯃꯥ ꯆꯍꯤ ꯊꯥꯔꯇꯤ ꯅꯥꯏꯟ ꯐꯣꯔꯇꯤ ꯋꯥꯟ ꯐꯣꯔꯇꯤ ꯇꯨ ꯊꯥꯔꯇꯤ ꯅꯥꯏꯟ ꯑꯗꯨꯗꯤ ꯈꯪꯗꯦꯅꯤ ꯈꯔ ꯊꯥꯖꯕꯗꯤ ꯋꯥꯠꯇꯤ ꯋꯥꯠꯂꯦ ꯐꯣꯔꯇꯤ ꯇꯤ ꯍꯥꯏꯖꯦ ꯑꯃꯨꯛ ꯁꯥꯟꯔꯛꯄꯁꯨ ꯌꯥꯏ ꯇꯥꯟꯆꯥꯗ꯭ꯔꯗꯤ
ꯃꯥꯅ ꯁꯥꯟꯅꯒꯤꯗꯤ ꯁꯥꯟꯅꯔꯛꯒꯅꯦꯕ
ꯍꯥꯏꯒꯅꯣ ꯃꯥꯗꯤ ꯆꯦꯜꯂꯤꯕ ꯃꯃ ꯋꯥꯜꯗ
ꯃꯑꯣꯡ ꯑꯗꯨ ꯃꯥ ꯃꯈꯣꯡ ꯈꯨꯗꯤ ꯌꯥꯝ ꯁꯤꯡꯉꯦꯕ ꯃꯥꯁꯦ
ꯑꯁ ꯃꯥꯅ ꯍꯦꯛ ꯍꯥꯏꯔꯒꯗꯤ ꯁꯣꯏꯗꯧ ꯈꯤꯛꯇ ꯃꯥꯜꯂꯤꯅꯦ
ꯃꯥꯟꯗꯕꯅꯤ ꯄꯥꯁꯀ ꯄꯤ ꯊꯔꯁꯨꯛ ꯄꯤꯔꯛꯇ꯭ꯔꯣ
ꯃꯥꯅꯦ
ꯃꯈꯨꯝ ꯃꯈꯨꯠ ꯑꯩꯗꯤ ꯈꯪꯗꯒꯦ ꯃꯤꯅꯝ ꯃꯤꯁꯤ ꯔꯥꯎꯟꯗ ꯑꯗꯨ ꯗꯥꯏ ꯔꯥꯎꯟꯗꯨꯅ ꯐꯖꯕꯅ ꯑꯃꯅꯤ ꯃꯦꯁꯤꯅ ꯐꯖꯕꯅ ꯑꯃꯅꯤ ꯑꯗꯨ ꯔꯥꯎꯟꯗꯨꯗꯤ ꯍꯧꯖꯤꯛ ꯀꯩꯅꯣ ꯇꯧꯗ꯭ꯔꯦꯕ ꯃꯁꯥꯗꯣ ꯆꯍꯤꯗꯨꯁꯨ ꯌꯥꯎꯔꯕꯅꯤꯅ ꯆꯦꯟ ꯉꯝꯗ꯭ꯔꯤꯕ ꯃꯥ ꯇꯁꯦꯡꯅ
ꯉꯝꯗ꯭ꯔꯦ ꯑꯗꯨꯗ ꯑꯃꯨꯛ ꯐꯦꯟꯁ ꯃꯁꯦꯟ ꯑꯃꯨꯛ ꯈꯠꯅꯕꯩ ꯋꯥꯅꯦꯕ ꯑꯗꯨꯗꯀꯣ
ꯑꯗꯨ ꯈꯪꯉꯦ ꯑꯩꯈꯣꯏꯁꯨ ꯔꯅꯥꯥꯟꯗꯣꯛ ꯄꯥꯝꯃꯤ ꯉꯥꯛꯇꯪꯅꯤꯗꯣ ꯃꯣꯏꯒꯤ ꯋꯥ ꯈꯣꯡꯅꯕꯒ ꯇꯟꯕ ꯍꯥꯏꯇꯥꯔꯦ
ꯎꯝ
ꯃꯣꯏꯒꯤ ꯕꯣꯁꯦ ꯔꯣꯅꯥꯜꯗꯣꯗꯤ ꯍꯥꯏꯗꯤ ꯃꯥꯗꯤ ꯍꯥꯔꯠ ꯋꯥꯛ ꯃꯤꯅꯦꯕ ꯀꯟꯅ ꯍꯣꯠꯅꯔꯒ ꯁꯥꯟꯅꯔꯛꯄꯅꯤꯅ ꯃꯁꯥꯗꯨ ꯃꯄꯥꯡꯒꯜ ꯂꯩꯒꯤ ꯁꯥꯟꯅꯒꯦ ꯍꯥꯏꯕ ꯃꯤꯅꯦ ꯃꯣꯏꯗꯤ
ꯃꯥꯅꯦ ꯍꯟꯗꯛꯇꯤ ꯏꯆ ꯏꯆꯁꯤꯡꯁꯨ ꯆꯦꯟꯗ꯭ꯔꯦꯗ
ꯆꯦꯟꯗ꯭ꯔꯦ ꯃꯅ ꯍꯥꯏꯗꯤ ꯃꯣꯏꯗꯤ ꯃꯁꯥꯗꯣ ꯋꯥꯔꯛꯑꯕꯅꯤꯅ ꯆꯦꯟ ꯉꯝꯃꯛꯇꯕ ꯍꯥꯏꯇꯥꯔꯦꯅꯦ ꯇꯧꯔꯤꯁꯦ
ꯃꯥꯅꯦ
ꯑꯗꯨꯗꯨꯅꯅꯦꯕ ꯃ ꯐꯗꯤ ꯐꯖꯩ ꯑꯗꯣ ꯑꯩ ꯈꯪ ꯀꯩꯅꯣꯗ ꯃꯊꯪꯗ ꯐꯨꯜꯗꯨꯗꯤ ꯁꯨꯔ ꯇꯧ ꯃꯥꯟꯗꯦ
ꯃꯊ ꯃ ꯌꯥꯁꯔ
ꯎꯝ ꯃꯔꯛꯇ ꯑꯗꯨꯝ ꯁꯤꯟꯗꯣꯛꯈꯤꯗ ꯃꯥ ꯆꯦꯟ ꯉꯝꯗ꯭ꯔꯦꯕ
ꯑꯗ ꯃꯣꯏꯗꯤ ꯀꯩꯅꯣ ꯇꯧꯍꯟꯕꯁꯨ ꯌꯥꯕꯨꯁꯨ ꯌꯥꯔꯕꯅꯤ ꯐꯨꯜ ꯄ꯭ꯂꯦꯁꯨ ꯁꯨꯝ ꯐꯪꯃꯗꯤ ꯎꯝ
ꯣꯠꯕꯨꯗꯤ ꯌꯦꯡꯕꯨꯗꯤ ꯅꯨꯡꯉꯥꯏ ꯍꯥꯏꯟꯇꯥꯔꯦ ꯕꯇꯦ ꯃꯦꯟ ꯌꯥꯏ ꯌꯥꯔꯤ ꯀꯅ ꯇꯖꯩ ꯄ ꯐꯗꯤ ꯃꯩ ꯆꯣꯂꯤ ꯍꯣꯏꯔꯣꯏꯗ ꯆꯍꯤ ꯌꯥꯨ ꯇꯔꯦꯃꯨꯛ ꯁꯨꯂꯥꯏ ꯀꯥꯏꯥꯟꯗꯣꯏꯅꯤ
ꯃꯈꯣꯛ ꯃꯈꯣꯛꯄ ꯌꯥꯗ꯭ꯔꯦ ꯃꯥꯗꯤ
ꯎꯝ
ꯍꯥꯏꯗꯤ ꯕꯔꯖꯤꯟꯅꯦꯕ ꯚꯔꯗꯤꯁꯤꯡ ꯐ ꯄꯨꯖꯕꯅ
ꯇꯥꯕ꯭ꯔꯣ ꯑꯩ ꯀꯩꯅꯣꯝꯇ ꯇꯧꯔꯨꯒꯦ ꯕ꯭ꯔꯁ ꯑꯃ ꯇꯧꯔꯨꯒꯦꯕꯣ
ꯐꯔꯦ ꯐꯔꯦ ꯑꯗꯨꯗꯤ
ꯍꯣ ꯍꯣ ꯊꯥꯃꯦ ꯊꯝꯃꯦ
ꯍ ꯍꯣꯏ